ꯍꯜꯂꯣ ꯍꯜꯂꯣ ꯍꯜꯂꯣ ꯍꯜꯂꯣ
ꯇꯥꯕ꯭ꯔꯣ
ꯑꯣ ꯌꯥꯝ ꯇꯞꯅ ꯇꯥꯏꯌꯦ
ꯑꯣ ꯅꯦꯠꯋꯥꯛ ꯅꯨꯡꯉꯥꯏꯇꯕꯩꯔꯅꯦ ꯑꯥ ꯇꯥꯔꯦ ꯍꯧꯖꯤꯛꯇꯤ
ꯑꯣ ꯁꯦꯡꯉꯦ ꯁꯦꯡꯉꯦ ꯁꯦꯡꯅ ꯇꯥꯔꯦ ꯑꯩꯁꯨ
ꯎꯝ ꯀꯩꯗꯧꯔꯤꯅꯣ ꯑꯍꯍ ꯃꯥꯟꯅꯔꯦ ꯍꯪꯕꯁꯦ ꯑꯩꯗꯤ ꯑꯩꯗꯤ ꯀꯩꯁꯨ ꯇꯧꯗꯦ ꯁꯤꯡꯖꯨ ꯆꯥꯕ ꯂꯣꯏꯔꯒ ꯐꯝꯃꯤꯅꯦ
ꯑꯥ ꯀꯩ ꯁꯤꯡꯖꯨ ꯆꯥꯏꯅꯣ
ꯁꯤꯡꯖꯨ ꯇꯨꯅꯤꯡꯀꯣ
ꯑ ꯑꯍ ꯑ
ꯑꯗꯨꯒ ꯆꯅꯝ ꯇꯤꯜꯍꯧ ꯑꯗꯨꯒ ꯑꯃꯗꯤ ꯃꯃꯤꯡ ꯍꯥꯏꯕ ꯍꯩꯇꯦ ꯀꯔꯤ ꯍꯥꯏꯕ꯭ꯔꯥ ꯃꯅꯝ ꯅꯨꯡꯁꯤ ꯢꯕ ꯏꯔꯣꯟꯕꯗꯒ ꯌꯥꯝ ꯍꯥꯞꯄꯅꯦ ꯑꯥ ꯇꯨꯜꯁꯤꯗꯤ ꯅꯠꯇꯕ ꯑꯗꯨꯒ ꯃꯟꯅꯥꯕꯗꯣ ꯏꯟꯁꯥꯡ ꯑꯦ ꯌꯦꯟꯁꯥꯡꯗꯒ ꯍꯥꯞꯄ
ꯑꯥ ꯀꯔꯤ ꯀꯔꯤ ꯀꯔꯤ ꯀꯔꯤ ꯃꯌꯥꯡ ꯇꯣꯟꯂꯣ
ꯑꯥ ꯑꯣ ꯃꯌꯥꯡꯇꯣꯟ ꯍꯣꯏ
ꯑꯝ
ꯀꯥꯎ ꯋꯥꯟꯗ
ꯃꯥꯏꯔꯦꯟ ꯊꯣꯡꯕꯗꯒ ꯍꯥꯞꯄꯗꯣ
ꯑꯣ ꯃꯥꯢꯔꯦꯟ ꯊꯣꯡꯕꯗ ꯍꯥꯞꯄ꯭ꯔ ꯈꯩ ꯈꯪꯗꯦ ꯑꯩꯗꯤ
ꯊꯣꯡꯕꯗ ꯍꯥꯞꯄꯗꯣ
ꯑꯣ ꯑꯗꯨꯒ ꯃꯤꯃꯤꯒ ꯆꯥꯔꯦ ꯃꯔꯣꯛ ꯑꯇꯦꯛꯄꯗꯨꯒ
ꯍꯣꯏ ꯍꯧꯖꯤꯛꯇꯤ ꯑꯥ ꯁꯤꯡꯖꯨꯁꯦ ꯃꯤꯃꯤ ꯌꯥꯎꯗ꯭ꯔꯗꯤ ꯌꯥꯗ꯭ꯔꯦꯅꯦ
ꯑꯁ ꯃꯥꯅ ꯂꯣꯏꯅꯃꯛꯅꯦ
ꯑꯥ ꯍꯥ ꯍꯥ ꯍꯥ ꯍꯥ ꯃꯦꯟ ꯀꯝꯄꯣꯅꯦꯟ ꯑꯣꯏꯔꯦꯕ
ꯑꯩ ꯃꯥꯏ ꯀꯗꯕ ꯍꯥꯏꯁꯤꯗꯤ ꯄꯨꯟꯁꯤꯁꯦ ꯀꯔꯤ ꯍꯥꯏꯁꯤ꯭ꯔꯥ ꯑꯍꯥ ꯍꯥ ꯍꯥ ꯍꯥ ꯎꯝ ꯅꯪꯗꯤ ꯀꯩꯗꯧꯔꯝꯃꯤꯅꯣ ꯍꯧꯖꯤꯛ
ꯍꯤꯞꯄꯝꯕꯅꯤꯗ ꯄꯣꯊꯥꯔꯝꯕ ꯔꯦꯁ ꯇꯧꯔꯝꯕ
ꯀꯔꯤ ꯊꯕꯛ ꯇꯧꯔꯒꯦ ꯄꯣꯊꯥꯔꯤꯁꯤꯕꯣ
ꯑꯗꯨꯅꯅꯤ ꯑꯥ ꯑꯣꯖꯥ ꯑꯣꯏ ꯆꯠꯂꯨꯔꯒ ꯍꯜꯂꯑꯒ ꯉꯍꯥꯛ ꯄꯣꯠꯊ ꯑꯧ
ꯄꯒꯥ
ꯑꯥ
ꯁꯤꯅꯦ
ꯃꯥꯅꯦ ꯅꯪꯗꯤ ꯁꯤ ꯁ꯭ꯋꯥꯏꯗ ꯂꯩꯕ꯭ꯔꯣ ꯕꯦꯂꯤꯠ
ꯑꯣ
ꯍꯥ ꯑꯣ ꯀꯣꯂꯦꯖꯇꯤ ꯆꯞ ꯀꯣꯂꯦꯖ ꯂꯣꯏꯔꯕꯣ ꯍꯜꯂꯣ ꯇꯥꯔꯕꯣ ꯍꯜꯂꯣ
ꯑꯗꯨꯔꯗꯤ ꯍꯧꯁ ꯁ꯭ꯀꯨꯜꯁꯨ ꯍꯜꯂꯛꯑꯕꯅꯤꯅ
ꯅꯨꯡꯗꯥꯡꯒꯨꯝꯕ ꯑꯌꯨꯛꯀꯨꯝꯕꯗꯗꯤ ꯑꯉꯥꯡ ꯂꯥꯏꯔꯤꯛ ꯇꯥꯛꯄ꯭ꯔꯣ ꯍꯜꯂꯣ ꯍꯜꯂꯣ
ꯑꯌꯨꯛꯁꯨ ꯅꯨꯡꯗꯥꯡ ꯑꯌꯨꯛꯀꯤ ꯇꯧꯗꯦ ꯅꯨꯡꯗꯥꯡ ꯋꯥꯏꯝꯒꯨꯝꯕ ꯇꯥꯏ ꯇꯥꯏ ꯀꯣꯆꯤꯡꯒꯨꯝꯕ ꯇꯧꯕ
ꯑꯣ ꯑꯣ ꯑꯣ
ꯎꯝ
ꯅꯨꯡꯗꯥꯡ ꯍꯥꯏꯁꯦ ꯉꯁꯤꯒꯤꯗꯤ ꯂꯣꯏꯈ꯭ꯔꯕꯣ ꯍꯣꯔꯦꯟ ꯅꯨꯡꯗꯥꯡ ꯇꯧꯗꯤꯔꯣ ꯆꯠꯇꯨꯏꯔꯣ
ꯍꯣꯔꯦꯟ ꯍꯣꯔꯦꯟ ꯆꯠꯇꯣꯏꯅꯦ ꯄꯨꯡ ꯇꯔꯨꯛ ꯑꯗꯥꯏꯗ ꯅꯠꯇꯦ ꯗꯥꯏ ꯀꯣꯆꯤꯡ ꯁꯦꯟꯇꯔ ꯑꯝꯗ
ꯊꯕꯛ ꯌꯥꯝ ꯆꯤꯟꯕ ꯃꯤꯅꯤꯅꯦ ꯑꯗꯨꯗꯤ ꯅꯪꯗꯤ ꯑꯥ
ꯉꯥꯏꯍꯥꯛ ꯉꯥꯏꯍꯥꯛ ꯁꯪꯕꯗ ꯃꯌꯥꯝ ꯄꯣꯊꯥꯔꯤꯁꯤꯅꯤ
ꯑꯥ
ꯉꯍꯥꯛ ꯉꯍꯥꯛ ꯍꯪꯕꯗ ꯅꯗꯤ ꯀꯣꯂꯦꯖ ꯂꯣꯏꯁꯤꯜꯂꯕꯣ ꯀꯃꯥꯏꯅ ꯇꯧꯔꯒꯦ
ꯑꯧ ꯂꯣꯏꯁꯜꯂꯦ ꯂꯣꯏꯁꯤꯜꯂꯒ ꯌꯨꯝꯗ ꯅꯨꯡꯉꯥꯏꯅ ꯄꯣꯊꯔꯒꯦ
ꯎꯝ
ꯅꯠꯇ꯭ꯔꯥ ꯑꯉꯥꯡ ꯑꯣꯏꯔꯤꯉꯩꯗꯒꯤ ꯂꯥꯏꯔꯤꯛ ꯇꯝꯂꯛꯄ ꯍꯥꯏꯁꯤꯗꯤ ꯀꯗꯥꯏꯗꯒꯤ ꯆꯍꯤ ꯇꯔꯥ ꯀꯨꯟ ꯂꯦꯞꯇꯅ ꯇꯝꯃꯦ ꯑꯥ ꯋꯥꯔꯕꯃꯤꯅ ꯌꯨꯝꯗ ꯄꯣꯊ
ꯑꯣ ꯍꯣꯏ
ꯌꯥꯕ ꯅꯠꯇ꯭ꯔꯣꯁꯤꯁꯨ
ꯌꯥꯏꯌꯦ ꯌꯥꯏꯌꯦ
ꯍꯥ ꯍꯦ ꯃꯤꯅ ꯌꯥꯔꯗꯤ ꯂꯣꯏꯅ ꯌꯥꯕꯅꯤꯗꯀꯣ
ꯃꯥꯅꯦ ꯃꯥꯅꯦ
ꯎꯝ
ꯃꯤꯅ ꯌꯥꯔꯗꯤ ꯑꯗꯨꯝ ꯌꯥꯔꯦ
ꯂꯥꯏꯅ ꯅꯪ ꯑꯗꯨ ꯇꯧꯕ ꯌꯥꯗꯦ ꯍꯥꯏꯅ ꯀꯩꯁꯨ ꯍꯥꯏꯔꯛꯑꯣꯏꯕ
ꯃꯥꯅꯦ ꯃꯥꯅꯦ ꯃꯤꯅ ꯌꯥꯔꯗꯤ ꯌꯥꯔꯦ
ꯎꯝ ꯑꯗꯨꯝ ꯌꯔꯝꯅꯤ
ꯑꯥ
ꯑꯌꯨꯛꯇꯗꯤ ꯀꯔꯤ ꯃꯊꯦꯜ ꯆꯥꯕꯤꯔꯕ
ꯑꯌꯨꯛꯇꯅ ꯀꯥꯡꯁꯣꯏ ꯇꯧꯁꯤꯜꯂꯦ ꯑꯌꯨꯛꯇꯗꯤ ꯀꯥꯡꯁꯣꯏꯅ ꯍꯥꯎꯔꯦꯅ
ꯑꯗꯨꯅ ꯅꯨꯡꯗꯥꯡꯗꯅ ꯑꯦꯟꯁꯥꯡ ꯍꯥꯎꯕ ꯆꯥꯗꯣꯏꯕ
ꯈꯪꯗꯦ ꯅꯨꯡꯗꯥꯡꯁꯤꯗꯤ ꯈꯪꯗ꯭ꯔꯤ ꯍꯧꯖꯤꯛꯀꯤ ꯑꯣꯏꯅꯗꯤ
ꯎꯝ ꯀꯥꯡꯁꯣꯏꯁꯨ ꯑꯗꯨꯝ ꯍꯥꯎꯋꯦꯀꯣ
ꯑꯃꯅꯦ ꯍꯥꯎꯋꯦ ꯁꯥꯕꯅꯤꯅ ꯍꯥꯎꯕ
ꯑꯥ
ꯁꯥꯕ ꯀꯥꯟꯗ ꯅꯠꯇꯤꯌꯦ ꯏꯪꯉꯀꯥꯟꯗꯅ ꯍꯦꯟꯅ ꯍꯥꯎꯋꯦ ꯀꯥꯡꯁꯣꯏꯗꯤ ꯏꯪꯕ ꯃꯇꯝꯗꯣ ꯏꯪꯊꯝꯊꯥ ꯆꯪꯉꯛꯄ ꯃꯇꯝꯗꯣ ꯑꯗꯨ ꯃꯇꯝꯗꯅ ꯀꯥꯡꯁꯣꯏ ꯍꯥꯎꯋꯦ
ꯑꯥ ꯑꯩꯅ ꯑꯃꯨꯛ ꯅꯤꯡꯊꯝꯊꯥꯁꯤꯅ ꯑꯃꯨꯛ ꯑꯩꯈꯣꯏꯒꯤ ꯀꯩꯅꯣꯁꯦ ꯍꯪꯒꯥꯝꯁꯦ ꯅꯤꯡꯊꯝꯊꯥꯁꯤꯗ ꯍꯪꯒꯥꯝꯁꯤꯒ ꯍꯪꯒꯥꯝꯁꯤꯒ ꯌꯣꯡꯆꯥꯛꯇꯨꯒꯀꯣ
ꯑꯁ ꯌꯣꯡꯆꯥꯛꯀ ꯍꯪꯒꯥꯝꯗꯤ ꯑꯁ ꯍꯥꯏꯔꯨꯔꯅꯨ ꯀꯥꯏꯗꯤꯒꯦ ꯆꯥꯛ ꯎꯝ ꯄ꯭ꯂꯦꯠ ꯑꯅꯤ ꯑꯍꯨꯝꯒ ꯑꯗꯨꯝ ꯂꯣꯏꯁꯟꯕ ꯈꯪꯍꯧꯗꯅ ꯆꯪꯒꯤꯗꯨꯢ ꯅꯦ
ꯑꯥ ꯑꯩꯈꯣꯏꯒꯤ ꯍꯪꯒꯥꯝꯁꯨ ꯊꯥꯎ ꯌꯥꯎꯗꯕꯤꯗ ꯊꯣꯡꯕꯗꯣ ꯆꯝꯊꯣꯡꯗꯣ ꯆꯝꯅ ꯊꯣꯡꯉꯒ ꯁꯤꯡꯖꯨ ꯌꯣꯡꯆꯥꯛꯇꯣ ꯐꯖꯅ ꯁꯤꯡꯖꯨ ꯁꯨꯔꯒ
ꯑꯥ ꯑꯩꯁ ꯍꯥꯎꯅꯤꯌꯦ ꯍꯧꯖꯤꯛꯇꯕꯨ ꯆꯥꯕꯨ ꯆꯥꯅꯤꯡꯔꯦ ꯎꯝ ꯍꯨꯝ ꯍꯨꯝ ꯑꯍꯥꯎꯕ ꯍꯥꯏꯕꯤꯔꯕꯅꯤꯅꯦ ꯑꯁ ꯍꯣꯔꯦꯟ ꯅꯨꯡꯗꯥꯡꯗꯤ ꯌꯦꯟꯁꯥꯡ ꯍꯥꯎꯕꯗꯗꯤ ꯆꯥꯛ ꯆꯪꯗꯧ ꯃꯥꯥꯟꯗꯦ
ꯑꯧ
ꯌꯦꯟꯁꯥꯡꯁꯤ ꯑꯍꯥꯎꯕꯇ ꯆꯥꯅꯤꯡꯉꯦꯗ ꯀꯩꯒꯤꯅꯣ ꯈꯪꯗꯦ ꯅꯠꯇ꯭ꯔꯥ
ꯍꯥꯥ
ꯑꯍꯥꯎꯕꯇ ꯁꯨꯝ
ꯍꯜꯂꯣ
ꯇꯥꯕ꯭ꯔꯣ ꯑꯍꯥꯎꯕꯇ ꯁꯨꯝ ꯆꯥꯅꯤꯡꯉꯤ
ꯑꯍꯥꯎꯕꯁꯤꯗꯤ ꯌꯥꯝ ꯀꯥꯟꯅ ꯆꯅꯤꯡꯗꯦꯗꯤ ꯑꯗꯨꯝ ꯆꯥꯅꯤꯡꯉꯒ ꯂꯩꯔꯦꯕ ꯄꯣꯠ
ꯉꯥ ꯊꯣꯡꯕꯁꯤꯁꯨ ꯆꯥꯅꯤꯡꯗꯦꯗꯤ ꯀꯅꯥꯝ ꯍꯥꯏꯔꯣꯏ ꯅꯠꯇ꯭ꯔꯥ
ꯑꯗꯨꯅꯦ ꯅꯨꯡꯇꯤꯒꯤ ꯆꯥꯔꯁꯨ ꯑꯗꯨꯝ ꯆꯥꯅꯤꯡꯉꯦꯕ ꯀꯩꯒꯤ ꯑꯣꯏꯖꯥꯠꯅꯨ ꯁꯤꯕꯣ ꯀꯔꯤꯒꯤ ꯀꯔꯤ ꯒꯤ ꯍꯤꯍꯤ
ꯎꯝ
ꯃꯥꯁꯤ ꯇꯧꯕꯤꯗꯕꯀꯣ ꯎꯝ ꯑꯍꯥꯎꯕꯁꯤ ꯑꯗꯨꯝ ꯆꯥꯅꯤꯡꯕꯁꯤꯕꯨ ꯀꯔꯤ ꯇꯧꯕꯒꯤꯔꯣ
ꯎꯝ ꯈꯪꯗꯦ ꯀꯩꯗꯧꯕꯒꯤꯅ ꯑꯩꯈꯣꯏꯒꯤ ꯑ ꯑꯩꯈꯣꯏꯒꯤ ꯀꯩꯅꯣꯁꯦ ꯂꯩꯁꯤꯗ ꯀꯩ ꯌꯥꯎꯕꯅꯣ ꯈꯪꯗꯦ ꯅꯠꯇ꯭ꯔꯥ ꯍꯥꯎꯕ ꯍꯥꯎꯇꯕ ꯂꯩꯁꯤꯅ ꯂꯩꯁꯤꯅ ꯈꯪꯕꯩ ꯋꯥꯅꯦꯕ ꯂꯩꯖꯦ ꯑꯗꯣ ꯑꯩꯈꯣꯏ ꯆꯈꯥꯎꯗ ꯆꯥꯛꯈꯥꯎꯗ ꯇꯥꯈ꯭ꯔꯗꯤ ꯆꯞ ꯃꯥꯟꯅꯕꯅꯦꯕ ꯍꯥꯎꯕ ꯍꯥꯎꯇꯕ
ꯍꯣꯏꯅꯦ ꯌꯣꯠꯁꯟꯕꯁꯦ ꯁꯨꯡꯌꯥ ꯌꯥꯗꯕꯀꯣ ꯍꯥꯎꯇꯕ
ꯃꯥꯅꯦ ꯍ ꯍ ꯍ ꯑꯗꯨꯨꯕꯨꯗꯤ ꯑꯩ ꯍꯟꯗ꯭ꯔꯦꯠ ꯄꯥꯔꯁꯦꯟ ꯆꯨꯝꯃꯦ
ꯍꯟꯗ꯭ꯔꯦꯠ ꯄꯥꯔꯁꯦꯟ ꯆꯨꯝꯃꯦ ꯑꯗꯨꯗꯤ
ꯖꯤꯗꯤ
ꯃꯥꯅꯦ ꯎꯝ ꯋꯥꯜꯀꯥꯞ ꯀꯗꯤ ꯌꯦꯡꯗ꯭ꯔꯣ
ꯀꯔꯤ ꯌꯦꯡ ꯑꯩꯗꯤ ꯑꯗꯨꯒꯨꯝꯕ ꯌꯦꯡꯗꯦꯗ
ꯋꯥ ꯑꯣ ꯐꯩ ꯑꯗꯨꯅꯤ
ꯏꯅꯤꯡꯕ ꯄꯣꯛꯇꯦ ꯀꯔꯤꯒꯤꯔ ꯈꯪꯗꯦ
ꯑꯣ
ꯎ ꯅꯣꯢꯗꯤ
ꯈꯣꯏꯖꯤ ꯌꯥꯝ ꯌꯦꯡꯗꯦꯗꯥ ꯑꯗꯣ ꯉꯍꯥ ꯃꯇꯠ ꯍꯣ ꯁꯨꯝ ꯑꯥꯔꯖꯦꯟꯇꯤꯅꯥꯒꯨꯝꯕ ꯁꯥꯟꯅꯔꯀꯥꯟꯗ ꯌꯦꯡꯉꯦ ꯑꯗꯨ ꯅꯠꯇꯗꯤ ꯌꯦꯡꯗꯦꯗꯥ ꯑꯩꯁꯨ
ꯑꯣ
ꯍꯥꯏꯕꯗꯤ ꯃꯥꯇ ꯀꯩꯅꯣꯁꯦ ꯃꯣꯏ ꯏ ꯑꯥ ꯌꯨ ꯑꯦꯁꯇꯅꯤꯅ ꯁꯥꯟꯅꯔꯤꯁꯦ
ꯃꯣꯏꯒꯤ ꯃ
ꯇꯥꯏꯝ ꯖꯣꯟꯗꯣ ꯃꯥꯟꯅꯗꯕꯅꯤꯅꯥ
ꯃꯣꯏꯒꯤ ꯃꯇꯝꯖꯦ ꯃꯇꯝꯖꯦ ꯅꯨꯡꯗꯥꯡ ꯑꯩ ꯑꯩꯈꯣꯏꯅꯥ ꯎꯝ ꯇꯨꯝꯒꯗꯕ ꯃꯇꯝꯗ ꯉꯛꯇ ꯃꯣꯏꯁꯦ ꯁꯥꯟꯅꯩꯕꯀꯣ
ꯑꯥ ꯃꯣꯏꯗꯅ ꯑꯃꯨꯛ ꯀꯩꯅꯣ ꯇꯧꯕ ꯃꯣꯏꯗꯅ ꯑꯃꯨꯛ ꯑꯩꯈꯣꯏꯅ ꯑꯩꯈꯣꯏꯅ ꯅꯨꯡꯗꯥꯡ ꯑꯣꯏꯕꯖꯤꯅ ꯃꯣꯏꯅ ꯑꯃꯨꯛ ꯅꯨꯡꯗꯤꯟ ꯑꯣꯏꯕꯅꯤꯅꯀꯣ
ꯑꯣ
ꯑꯗꯨꯅ ꯃꯣꯏꯒꯤꯅ ꯑꯃꯨꯛ
ꯄꯨꯡꯗꯣ ꯑꯣꯟꯅꯔꯦꯕꯥ ꯑꯩꯈꯣꯏꯗꯗꯤ
ꯑꯥ
ꯎꯝ ꯀꯥꯏꯗꯒꯤ ꯅꯨꯡ ꯊꯤꯟꯗꯥ ꯊꯕꯛ ꯋꯥ ꯗꯅꯤ ꯑꯗꯣ ꯅꯨꯡꯗꯥꯡꯗꯗꯤ ꯄꯣꯊꯥꯔꯅꯤ ꯄꯣꯊꯥꯅꯤꯡꯉꯅꯤ ꯑꯗꯨ ꯃꯇꯝꯗ ꯀꯗꯥꯏꯗꯒꯤ ꯉꯝꯄꯣꯠ ꯅꯠꯇꯦ
ꯀꯅꯣꯖꯨ ꯑꯗꯣ ꯀꯅꯣ ꯀꯇꯔ ꯀꯇꯔꯗ ꯇꯧꯒꯤꯕꯗꯣ ꯑꯗꯨꯕꯨꯗꯤ ꯅꯨꯡꯉꯥꯏꯕꯅꯤ ꯋꯤꯟꯇꯔꯒꯁꯨ ꯑꯣꯏꯔꯒꯀꯣ ꯋꯤꯟꯇꯔ ꯃꯇꯝꯖꯨ ꯑꯣꯏꯔ ꯒ ꯋꯥꯔꯜ ꯀꯞꯁꯤ ꯑꯗꯨꯝ ꯅꯨꯡꯉꯥꯏ ꯀꯇꯔꯗ ꯇꯧꯒꯤꯕꯗꯣ ꯑꯗꯨꯒ ꯃꯥꯏ ꯇꯥꯏꯝ ꯖꯣꯟꯗꯁꯨ ꯑꯦꯁꯤꯌꯥ ꯑꯣꯏꯕꯅꯤꯅ ꯑꯃꯨꯛꯁꯨ ꯅꯨꯡꯉꯥꯏꯌꯦꯕ
ꯍ
ꯈꯣꯏꯒꯤ ꯅꯨꯡꯗꯥꯡꯒꯤ ꯆꯥꯛ ꯀ ꯇꯣꯛꯑꯒ ꯄꯣꯊꯥꯅꯕ ꯃꯇꯝꯖꯦ ꯄꯨꯡ ꯇꯔꯨꯛ ꯑꯗꯒꯤ ꯇꯔꯦꯠ ꯁ꯭ꯋꯥꯏꯗ ꯑꯗꯨꯝ ꯇꯥꯏꯌꯦꯕꯀꯣ ꯑꯗꯨꯃꯥꯏꯅ ꯅꯨꯡꯉꯥꯏꯕ ꯌꯥꯝꯅ ꯑꯗꯨ ꯃꯇꯝꯗ
ꯑꯣ
ꯈꯪꯗꯦ ꯇꯧꯔꯤꯁꯦ
ꯎꯝ ꯐꯔꯦ ꯑꯗꯨꯗꯤ ꯊꯝꯃꯒꯦ ꯍꯣꯔꯦꯟ ꯑꯃꯨꯛ ꯍꯥ
ꯍꯣꯏ ꯍꯣꯔꯦꯟ ꯑꯃꯨꯛ ꯋꯥꯔꯤ ꯁꯥꯁꯦ
ꯍꯣꯏ ꯍꯣꯔꯦꯟꯅ
ꯎꯝ ꯑꯣꯀꯦ ꯊꯃꯦ ꯊꯃꯦ
ꯑꯣ ꯑꯣ ꯑꯣ ꯍꯣꯏ ꯍꯣꯏ
ꯎꯝ